ꯍꯂꯣ ꯑꯣ ꯇꯥꯔꯔꯕꯣ
ꯑꯧ ꯇꯥꯔꯦ ꯇꯥꯔꯦ
ꯑꯣ ꯑꯩꯁꯨ ꯐꯖꯅ ꯑꯗꯨꯝ ꯇꯥꯔꯦ ꯑꯩꯔꯣ ꯃꯩꯁꯨ ꯃꯨꯠꯈ꯭ꯔꯦ ꯑꯗꯨꯅꯅꯦ ꯊꯥꯕꯜꯁꯨ ꯌꯥꯝ ꯐꯩꯑꯕ ꯑꯗꯨꯒꯤꯅꯦ ꯊꯥꯁꯨ ꯌꯥꯝ ꯐꯖꯩꯌꯦꯅ ꯍꯥꯏꯔ ꯃꯥꯡꯒꯣꯟꯅ ꯐꯝꯃ ꯂꯩꯔꯝꯒꯦ ꯑꯗꯨꯃꯤꯅꯦ
ꯑꯩ ꯀꯩꯅꯣꯝ ꯍꯪꯒꯦꯅ ꯀꯣꯜ ꯇꯧꯔꯛꯄꯅꯦ ꯅꯪ ꯆꯤꯟꯕ꯭ꯔꯣ
ꯆꯤꯟꯗꯦ ꯀꯩ ꯍꯥꯏꯒꯦ ꯇꯧꯕꯅꯣ ꯑꯗꯨꯝ ꯍꯥꯏꯔꯛꯑꯣ
ꯅꯪ ꯅꯍꯥꯃꯨꯛꯅꯦ ꯗꯣꯛꯇꯔꯗ ꯀꯩꯅꯣꯒꯤ ꯌꯦꯡꯉꯨꯕꯗꯣ ꯑꯩꯈꯣꯏꯒꯤ ꯄꯦꯔꯠ ꯇꯧꯕꯒꯤ ꯆꯥꯡ ꯅꯥꯏꯗꯦ ꯈꯣꯠꯇꯦꯅ ꯅꯣꯡꯃ ꯌꯦꯡꯉꯨꯅ ꯅꯪ ꯍꯥꯏꯕꯗꯣ ꯑꯗꯨ ꯀ ꯍꯪꯒꯦꯅ ꯇꯧꯕ ꯑꯩꯁꯦ ꯍꯟꯇꯛ ꯄꯦꯔꯦꯠ ꯀ꯭ꯔꯦꯝꯁꯨ ꯈꯔ ꯂꯩ ꯑꯗꯨꯗꯨꯒ ꯆꯥꯡ ꯉꯥꯏꯕ ꯈꯣꯠꯄ ꯄꯠ ꯈꯔ ꯋꯥꯠꯂꯦꯕ ꯅꯤꯡ ꯊꯥ ꯑꯝꯗ ꯑꯅꯤꯔꯛ ꯍꯦꯛ ꯂꯥꯛꯁꯟꯒꯨꯝꯕ ꯑꯗꯩ ꯁꯨꯡꯂꯥꯛ ꯂꯥꯛꯇꯕꯒꯨꯝꯕ ꯑꯗꯨꯒꯨꯝꯕ ꯌꯥꯝ ꯇꯣꯏꯅ ꯇꯧꯋꯦꯕꯀꯣ ꯑꯗ ꯑꯩꯁꯦ ꯗꯣꯛꯇꯔ ꯑ ꯑꯃꯇ ꯆꯠꯀꯦꯅ ꯇꯧꯕ ꯑꯗ ꯗꯣꯛꯇꯔꯁꯦ ꯀꯔꯝꯕꯅ ꯐꯔꯤꯖꯥꯠꯅꯣ ꯍꯥꯏꯗꯤ ꯍꯧꯖꯤꯛꯁꯦ ꯃꯌꯥꯝꯗꯤ ꯂꯩꯗꯅ ꯁꯤꯒꯨꯝꯕꯒꯤ ꯑꯗ ꯈꯔ ꯐꯕ ꯁꯤꯃꯗꯤ ꯃꯃꯤꯡ ꯆꯠꯄꯅꯦꯅ ꯍꯥꯏꯕꯗꯣ ꯈꯪꯗ꯭ꯔꯦꯕ ꯑꯗ ꯅꯪꯅ ꯌꯦꯡꯕꯗꯨꯗ ꯀꯔꯝꯕꯅ ꯐꯗꯣꯏꯅꯣ ꯑꯩꯁꯦ ꯁꯨꯃꯥꯏ ꯅꯨꯄꯤꯗꯗꯤ ꯁꯤꯒꯨꯝꯕ ꯊꯕꯛꯁꯦ ꯌꯥꯝ ꯊꯣꯛꯏꯗꯅ ꯁꯤ ꯄ꯭ꯔꯣꯕ꯭ꯂꯦꯝꯁꯦ ꯑꯗꯨꯝ ꯊꯣꯛꯄꯅꯤꯅ ꯈꯤꯇꯪ ꯍꯥꯏꯗꯤ ꯀꯦꯌꯔꯁꯨ ꯂꯧꯍꯧꯗꯕ ꯌꯥꯗꯦ ꯑꯗꯨꯗꯨꯒꯤ ꯑꯝꯇ ꯍꯪꯒꯦꯅ ꯇꯧꯔꯛꯄꯅꯦ
ꯑꯣ ꯑꯩꯗꯣ ꯍꯥꯏꯗꯤ ꯗꯣꯛꯇꯔ ꯁꯤꯃꯅꯦ ꯍꯥꯏꯔꯒ ꯑꯩ ꯂꯅꯥꯏꯗꯗꯤ ꯌꯦꯡꯉꯨꯗ꯭ꯔꯦꯕ ꯄꯩꯁꯥꯗꯣ ꯌꯥꯝ ꯆꯪꯒꯗꯧꯕ ꯑꯣꯏꯕꯅꯤꯅ ꯑꯗꯣ ꯁꯔꯀꯥꯔꯒꯤꯗ ꯍꯥꯟꯅ ꯌꯦꯡꯉꯒ ꯇꯧꯔꯒꯦ ꯑꯗꯣ ꯐꯠꯇ ꯐꯠꯇ꯭ꯔꯒꯅ ꯂꯅꯥꯏꯒꯤꯣ ꯑꯃꯨꯛ ꯇꯧꯔꯒꯦꯅ ꯈꯜꯂꯒ ꯑꯩꯗꯣ ꯇꯧꯔꯨꯕꯅꯦꯕ ꯑꯗꯨꯒꯤꯗꯣ ꯑꯗꯣ ꯑꯩꯗꯤ ꯗꯤꯁꯇ꯭ꯔꯤꯛ ꯍꯣꯁꯄꯤꯇꯥꯜꯗ ꯑꯣꯏꯅ ꯌꯦꯡꯉꯦꯕꯀꯣ ꯑꯗꯣ ꯑꯗꯨꯒꯤꯗꯣ ꯑꯗꯨꯝ ꯀꯥꯟꯅꯈꯤ ꯍꯥꯏꯗꯤ ꯃꯣꯏꯒꯤꯗꯨꯗ ꯌꯦꯡꯉꯦ ꯃꯣꯏꯅ ꯇꯦꯁ ꯅꯨꯡ ꯈꯔ ꯇꯧꯔꯛ ꯈꯣꯠꯂꯣ ꯍꯥꯏꯕꯗꯨꯅ ꯂꯅꯥꯏꯒꯤꯗ ꯆꯠꯂꯒ ꯇꯧꯔꯨꯔꯦ ꯑꯗꯨꯒ ꯑꯗꯨꯃꯥꯏꯅ ꯇꯧꯈꯤꯕꯀꯣ ꯑꯗꯨꯒ ꯑꯩ ꯁꯨꯝ ꯍꯛꯆꯥꯡ ꯁꯥꯖꯔ ꯑꯇꯩ ꯑꯗꯩ ꯈꯔ ꯈꯔꯁꯨ ꯀꯩꯅꯣ ꯇꯧꯕ ꯑꯗꯗꯒꯤ ꯆꯥꯕ ꯊꯛꯄꯒꯤꯁꯨ ꯀꯩꯁꯨ ꯑꯗꯨꯝ ꯈꯒ ꯍ
ꯍꯥꯏꯗꯤ ꯃꯤ ꯑꯃꯒ ꯃꯤ ꯑꯃꯒ ꯃꯔꯝꯗꯣ ꯃꯥꯟꯅꯕ ꯅꯠꯇꯕꯅꯤꯅꯅꯦ ꯅꯪꯒꯤꯁꯨ ꯑꯝꯇꯪ ꯌꯦꯡꯊꯣꯛꯎꯁꯨ ꯑꯗꯨꯒ ꯅꯪꯒꯤ ꯑꯗꯨ ꯑꯣꯏꯔꯛꯏꯕ ꯃꯔꯝꯗꯣ ꯑ ꯀꯔꯤꯒꯤꯅꯤ ꯈꯣꯠꯈꯤꯅꯤ ꯍꯥꯏꯕꯗꯣ ꯑꯗꯨ ꯈꯪꯅꯅꯕ ꯍꯥꯏꯗꯤ ꯏꯃꯥꯟꯅꯕꯤ ꯑꯇꯣꯞꯄꯁꯨ ꯇꯧꯕ ꯌꯥꯎꯋꯦꯕ ꯑꯗꯣ ꯃꯣꯏꯗꯤꯅꯦ ꯑꯃ ꯑꯉꯥꯡ ꯉꯥꯎꯗꯒ ꯀꯩꯗꯒ ꯁꯨꯝ ꯎ ꯄꯣꯝꯕ ꯇꯪꯕ ꯂꯩꯕ ꯈꯣꯠꯄ ꯑꯗꯨ ꯅꯠꯇ꯭ꯔꯒꯅ ꯑꯩꯈꯣꯏꯒꯤ ꯍꯣꯔꯃꯣꯟ ꯏꯝꯕꯦꯂꯦꯟꯁꯀꯨꯝꯕ ꯂꯩꯕ ꯈꯣꯠꯄꯗꯣ ꯑꯗꯨꯃꯥꯏꯅ ꯑꯗꯨꯒꯨꯝꯕꯒꯤꯁꯨꯅꯦꯅꯦ ꯍꯥꯏꯌꯦꯕꯀꯣ ꯑꯗꯩꯗꯤ ꯊꯥꯏꯔꯣꯠꯀꯨꯝꯕ ꯂꯩꯕ ꯈꯣꯠꯄ ꯑꯗꯨꯝꯕ ꯃꯌꯥꯝ ꯃꯈꯜ ꯃꯈꯜ ꯍꯥꯏꯗꯤ ꯃꯤ ꯑꯃꯒ ꯃꯤ ꯑꯃꯒ ꯑꯗꯨꯒꯤ ꯑꯣꯏꯔꯛꯏꯕ ꯄꯣꯠꯇꯣ ꯃꯔꯝꯗꯣ ꯑꯣꯏꯔꯛꯄꯒꯤ ꯃꯔꯝꯗꯣ ꯃꯥꯟꯅꯗ ꯇꯕ ꯌꯥꯎꯋꯦꯕ ꯑꯗꯨꯗꯨꯅ ꯅꯪꯒꯤꯗꯣ ꯑꯝꯇꯪ ꯌꯦꯡꯊꯣꯛꯎꯁꯨ ꯍꯥꯏꯗꯤ ꯑꯗꯨ ꯆꯥꯡ ꯅꯥꯏꯅ ꯂꯥꯛꯇꯕ ꯈꯣꯠꯇꯕ ꯇꯧꯕ ꯍꯥꯏꯗꯣ ꯏꯁꯥ ꯏꯔꯨꯁꯨ ꯅꯨꯡꯉꯥꯏꯇꯕꯅꯦ ꯑꯗꯨꯒ ꯑꯗꯨꯒꯤ ꯃꯊꯛꯇ ꯅꯣꯏ ꯈꯠ ꯈꯠꯄ ꯈꯣꯠꯄ ꯀꯩ ꯀꯩ ꯃꯌꯥꯝ ꯇꯧꯕꯅꯦ
ꯑꯗꯨꯅꯦ ꯍꯥꯏꯁꯦ ꯑꯩ ꯑ ꯍꯧꯖꯤꯛꯀꯥꯟꯁꯦ ꯄꯤ ꯁꯤ ꯑꯣ ꯑꯦꯁ ꯀꯥꯏꯅ ꯌꯥꯝ ꯊꯣꯛꯇ꯭ꯔꯅꯦ ꯑꯁꯤꯒꯨꯝꯕꯁꯦ ꯍꯥꯏꯗꯤ ꯍꯌꯦꯡ ꯑꯩꯈꯣꯏꯁꯨ ꯅꯨꯄꯤ ꯅꯨꯄꯤ ꯑꯣꯏꯕꯅꯤꯅ ꯌꯨꯝ ꯄꯥꯜꯂꯛꯇꯣꯏꯅꯤ ꯌꯨꯝ ꯄꯥꯜꯂꯀꯥꯟꯗ ꯍꯦꯛ ꯑꯉꯥꯡ ꯅꯨꯕꯤ ꯌꯥꯎꯗꯕꯒꯤ ꯄ꯭ꯔꯣꯕ꯭ꯂꯦꯝꯁꯤ ꯌꯥꯝ ꯊꯣꯛꯏꯗꯅ ꯍꯧꯖꯤꯛꯇꯤ ꯑꯗꯨꯅ ꯈꯔꯁꯨ ꯀꯤꯌꯔ ꯂꯧꯍꯧꯗꯕ ꯌꯥꯗꯦ ꯑꯗꯨꯏ ꯑꯩꯁꯦ ꯀꯤꯁꯨ ꯀꯤꯔꯦꯕ ꯋꯥꯈꯟꯁꯦ ꯀꯃꯥꯏꯅ ꯇꯧꯗꯣꯏꯅꯣ ꯈꯣꯠꯇꯣꯏꯅꯣ ꯅ ꯑꯗꯩꯗꯤ ꯃꯤꯅ ꯁꯨꯝ ꯍꯥꯏꯗ꯭ꯔꯣ ꯍꯨꯏ ꯍꯧꯗꯣꯡꯁꯦ ꯂꯣꯏꯅꯒꯅꯨ ꯅꯨꯄꯤꯒꯗꯤ ꯌꯥꯝ ꯆꯥꯟꯅꯗꯦ ꯈꯣꯠꯇꯦꯅ ꯇꯣ ꯑꯩꯗꯤ ꯑꯩ ꯍꯨꯏ ꯅꯨꯡꯁꯤꯕ ꯑꯃ ꯂꯩꯗꯅ ꯑꯗꯨꯗꯣ ꯑꯗꯨꯝ ꯅꯨꯡꯁꯤꯕꯒꯤ ꯑꯗꯨꯝ ꯄꯝꯅꯤꯡꯕ ꯃꯥꯏ ꯀꯦꯌꯔ ꯂꯧꯕꯤꯅꯤꯡꯕꯤ ꯇꯧꯋꯦꯕ ꯑꯗꯨꯏ ꯑꯩꯁꯦ ꯑꯁ ꯑꯩꯅ ꯇꯧꯔꯤꯁꯤꯕꯨ ꯐꯠꯇꯦ ꯇ꯭ꯔꯖꯥ ꯂꯥꯛꯑꯨꯁꯨ ꯈꯟꯗꯣꯏꯅꯦ ꯑꯗꯩ ꯑꯃꯨꯛꯁꯨ ꯑꯃꯨꯛꯅꯦ ꯎꯔꯒ ꯍꯦꯛꯇ ꯅꯨꯡꯁꯤꯔꯛꯄ ꯁꯤꯒꯨꯝꯕꯅ ꯊꯣꯛꯍꯜꯂꯤꯔ ꯍꯥꯏꯗꯤ ꯑ ꯅꯨꯄꯤꯁꯦ ꯁꯨꯝꯕ ꯂꯣꯏꯅꯒꯅꯣ ꯍꯥꯏꯕꯅꯤꯅ ꯃꯣꯏꯒꯤ ꯃꯍꯤꯛꯅ ꯐꯠꯇꯦ ꯈꯣꯠꯇꯦꯅꯁꯨ ꯍꯥꯏꯗ꯭ꯔꯦꯅꯦ ꯑꯗꯣ ꯑꯩꯁꯦ ꯍꯟꯗꯛꯁꯦ ꯁꯨꯃꯥꯏꯅ ꯆꯥꯡ ꯅꯥꯏꯗꯕ ꯈꯣꯠꯇꯕ ꯁꯨꯝ ꯇꯧꯈꯠꯂꯛꯄ ꯄꯁꯤꯗꯀꯣ ꯈꯤꯇꯪ ꯅꯪꯉꯣꯟꯗ ꯑꯝꯇ ꯍꯪꯒꯦ ꯅꯪ ꯅꯍꯥꯟ ꯆꯠꯂꯨꯕꯗꯣ ꯅꯪ ꯃꯃꯥꯡꯗ ꯇꯧꯈꯤꯕꯗꯣꯅ ꯑꯗꯨꯏ ꯍꯪꯒꯦ ꯇꯧꯔꯛꯄꯅꯦ
ꯑꯣ ꯍꯣꯏ ꯑꯗꯨꯅꯦ ꯍꯥꯏꯁꯦ ꯑꯗꯨ ꯅꯪ ꯑꯁ ꯍꯥꯏꯒꯨꯝꯗꯅꯅꯦ ꯅꯪꯒꯤꯅꯦ ꯍꯨꯏ ꯍꯧꯗꯣꯡ ꯌꯥꯝ ꯅꯨꯡꯁꯤꯅꯦꯅ ꯇꯧꯕꯗꯣ ꯈꯔꯗꯤ ꯍꯦꯟꯃꯜꯂꯦ ꯑꯗꯨ ꯃꯛꯅ ꯍꯦꯛꯇ ꯑꯣꯏꯍꯜꯂꯛꯏꯅꯦ ꯍꯥꯏꯕ ꯅꯠꯇ ꯇꯥꯔꯒꯁꯨꯅꯦ ꯑꯩꯅꯦ ꯄꯥꯎ ꯌꯥꯝ ꯇꯥꯔꯦꯀꯣ ꯑꯩꯈꯣꯏ ꯑꯣꯖꯥ ꯑꯃꯅꯦ ꯑꯩꯅ ꯍꯧꯖꯤꯛ ꯇꯨꯏꯁꯟ ꯇꯧꯔꯤꯗꯣ ꯑꯗꯨꯒꯤ ꯑꯣꯖꯥ ꯑꯃꯅꯦ ꯑꯗꯨꯅ ꯋꯥꯔꯤ ꯂꯤꯕꯅꯦꯕ ꯑꯗꯣ ꯃꯣꯏꯒꯤ ꯃꯦꯝꯗꯣ ꯀꯩꯅꯣ ꯎꯝ ꯃꯣꯏꯁꯦ ꯂꯨꯍꯣꯡꯉꯕ ꯃꯇꯨꯡ ꯃꯇꯨꯡ ꯆꯍꯤ ꯇꯔꯥꯃꯔꯤꯃꯨꯛ ꯃꯆꯥ ꯌꯥꯎꯗꯦ ꯍꯥꯏꯌꯦꯕ ꯑꯗꯨꯗꯣ ꯁꯨꯝ ꯈꯟꯖꯤꯜꯂꯨꯕ ꯃꯇꯝ ꯃꯇꯝꯗꯅꯦ ꯎꯝ ꯀꯔꯤꯒꯤꯅꯣ ꯈꯣꯠꯀꯤꯅꯣꯁꯦ ꯃꯣꯏꯁꯦ ꯁꯨꯈꯪ ꯈꯪꯕ ꯉꯝꯗ꯭ꯔꯕ ꯑꯗꯨꯝ ꯑꯉꯥꯡꯁꯦ ꯑꯣꯏꯕ ꯁꯨꯡ ꯉꯝꯗꯕ ꯑꯉꯥꯡꯁꯦ ꯁꯨꯛꯌꯥꯎꯗꯦꯅ ꯍꯥꯏꯔꯦꯕ ꯑꯗꯨꯗꯨꯒꯅꯦ ꯂꯥꯁꯇꯅꯦ ꯃꯦ ꯃꯦꯝꯁꯦ ꯍꯧꯗꯣꯛ ꯌꯥꯝ ꯂꯨꯅ ꯇꯧꯕ ꯍꯧꯗꯣꯡꯒ ꯑꯗꯨꯝ ꯂꯩꯃꯤꯟꯅꯔꯛꯄ ꯑꯣꯏꯕꯁ ꯆꯥꯅꯦꯕ ꯑꯗꯨꯅ ꯍꯧꯗꯣꯡ ꯃꯍꯤꯛꯁꯦ ꯆꯪꯉꯒꯅꯦ ꯑꯩꯈꯣꯏ ꯌꯥꯂꯦꯟ ꯁꯔꯨꯁꯤꯗ ꯂꯩꯁꯟꯒꯤ ꯍꯥꯏꯕ ꯑꯗꯣ ꯑꯁꯤꯒꯤ ꯃꯍꯤꯛꯁꯤꯅꯅꯦ ꯑꯉꯥꯡꯁꯦ ꯈꯤꯇꯪ ꯍꯦꯛ ꯑꯣꯏꯕꯒꯅ ꯑꯗꯨꯝ ꯆꯥꯊꯣꯛꯄꯤ ꯑꯗꯨꯝ ꯆꯥꯊꯣꯛꯄꯤ ꯇꯧꯋꯤ ꯍꯥꯏꯕ ꯑꯗꯨꯗꯨꯅ ꯑꯉꯥꯡꯁꯦ ꯑꯣꯏ ꯑꯣꯏꯗ꯭ꯔꯤꯈꯩꯗꯤ ꯑꯗꯨꯝꯗꯤ ꯂꯩꯗꯕꯗꯣ ꯑꯉꯥꯡ ꯍꯦꯛ ꯑꯣꯏꯕ ꯑꯉꯥꯡꯁꯦ ꯑꯗꯨꯝ ꯊꯣꯛꯂꯛꯑꯒꯅꯦ ꯆꯥꯊꯣꯛꯑꯒ ꯑꯉꯥꯡꯁꯤ ꯑꯣꯏꯕ ꯉꯝꯗꯕꯤ ꯇꯧꯋꯦ ꯍꯥꯏꯕ ꯑꯗꯨꯗꯣ ꯑꯗꯨ ꯀꯩꯒꯤꯅꯣ ꯀꯩꯒꯤꯅꯣꯅ ꯁꯨꯝ ꯊꯦꯡꯒꯠꯂꯀꯥꯟꯗ ꯑꯗꯨ ꯑꯣꯏꯔꯝꯕꯗꯒꯤꯅꯦ ꯍꯤꯗꯥꯛꯁꯦ ꯀꯥꯞꯄꯒꯅꯦ
ꯐꯖꯅꯅꯦ ꯆꯦꯛꯁꯤꯟꯅꯅꯦ ꯍꯤꯗꯥꯛ ꯀꯥꯞꯇꯅ ꯈꯣꯠꯇꯅ ꯇꯧꯔ ꯈꯣꯠꯂ ꯇꯧꯕꯗꯒꯤ ꯂꯥꯁꯇ ꯑꯉꯥꯡ ꯐꯩꯕꯣꯛ ꯅꯨꯄꯤ ꯑꯅꯤ ꯈꯛꯇꯪ ꯄꯣꯛꯈꯤꯕ ꯑꯗꯨꯃꯥꯏꯅ ꯇꯧꯔ ꯇꯧꯑꯦ ꯑꯗꯨꯅ ꯌꯥꯝꯅ ꯋꯥꯈꯤ ꯎꯝ ꯆꯍꯤ ꯇꯔꯥꯃꯔꯤꯅꯤ ꯑꯩꯈꯣꯏꯅ ꯍꯣꯠꯅꯈꯤꯕꯗꯣ ꯑꯗꯣ ꯑꯗꯨꯅ ꯍꯧꯗꯣꯡꯒꯨꯝꯕ ꯍꯨꯏꯒꯨꯝꯕꯁꯦ ꯌꯥꯝꯅ ꯅꯨꯄꯤꯗꯗꯤ ꯐꯠꯇꯕꯗꯨ ꯑꯣꯏꯔꯝꯃꯦ ꯑꯗꯨꯗꯨꯅ ꯅꯣꯏ ꯅꯨꯡꯁꯤ ꯈꯣꯠꯂꯤ ꯍꯥꯏ ꯇꯥꯔꯒꯁꯨ ꯌꯥꯝꯅ ꯍꯦꯟꯅ ꯇꯨꯃꯤꯟ ꯍꯤꯞꯃꯤꯟ ꯆꯥꯃꯤꯟꯅꯗꯅ ꯌꯥꯝꯅ ꯄꯥꯏꯗꯅ ꯈꯣꯠꯇꯅ ꯇꯧꯕꯤꯗꯣ ꯑꯗꯨ ꯇꯧꯒꯅꯨ ꯈꯣꯠꯀꯅꯣꯅ ꯍꯥꯏꯔꯛꯑꯦꯕ ꯑꯗꯨꯗꯨꯒ ꯑꯇꯣꯞꯄꯅꯦ ꯅꯨꯄꯤ ꯑꯃꯁꯨꯅꯦ ꯑꯩꯈꯣꯏ ꯁꯨꯝ ꯑꯩꯒ ꯂꯩꯃꯤꯟꯅꯕ ꯏꯃꯥꯟꯅꯕꯤꯅ ꯍꯥꯏꯕꯅꯦꯕ ꯃꯣꯏ ꯑꯗꯥꯏꯗꯅꯦ ꯑꯥ ꯍꯧꯗꯣꯡꯗꯣ ꯌꯥꯝ ꯂꯨꯅ ꯇꯧꯃꯤꯟꯅꯕ ꯑꯗꯨꯝ ꯐꯃꯨꯡꯗꯒ ꯍꯤꯞꯃꯤꯟꯅꯗꯅ ꯈꯣꯠꯇꯅ ꯑꯗꯨꯝ ꯇꯧꯕ ꯑꯗꯨꯒꯅꯦ ꯃꯥꯗꯣ ꯍꯧꯗꯣꯡ ꯃꯍꯤꯛꯅ ꯆꯥꯊꯣꯛꯄꯒꯤꯅꯦ ꯀꯦꯟꯁꯔ ꯑꯣꯜꯂꯒ ꯃꯅꯨꯡꯗꯨ ꯄ꯭ꯔꯥ ꯄꯠꯂꯒꯅꯦ ꯃꯁꯥ ꯃꯎꯗꯣ ꯂꯣꯏ ꯃꯨꯁꯤꯜꯂꯛꯑꯒ ꯇꯧꯔꯒꯅꯦ ꯀꯟꯕ ꯉꯝꯗꯅ ꯁꯤꯒꯤꯅ ꯍꯥꯏꯌꯦꯕ ꯑꯗꯨꯗꯨꯅ ꯍꯦꯛꯇ ꯃꯤ ꯈꯨꯗꯤꯡꯃꯛ ꯂꯣꯏꯅ ꯇꯧꯅꯤ ꯍꯥꯏꯕꯒꯤꯗꯤ ꯅꯠꯇꯦꯕ ꯑꯗꯨ ꯑꯣꯏ ꯇꯥꯔꯒꯁꯨ ꯐꯠꯇꯤ ꯐꯠꯇ꯭ꯔꯦꯗꯅ ꯐꯠꯇ꯭ꯔꯕ ꯄꯣꯠ ꯑꯣꯏꯕꯅꯤꯅ ꯁꯨꯝ ꯈꯤꯇꯪ ꯏꯁꯥꯅ ꯈꯔ ꯂꯥꯞꯊꯣꯛꯄꯅꯗꯤ ꯐꯕ꯭ꯔꯅ ꯈꯜꯂꯦ ꯑꯗꯨ ꯅꯪꯁꯨꯅꯦ ꯈꯒꯗꯤ ꯇꯧ ꯈꯒꯗꯤ ꯍꯟ ꯌꯥꯔꯦ ꯅꯪꯒꯤ ꯍꯧꯗꯣꯡ ꯍꯨꯏꯏ ꯂꯨꯅ ꯇꯧꯕꯗꯣ ꯍꯦꯟꯃꯟꯈꯔꯦ
ꯑꯗꯨꯅꯦ ꯑꯩꯁꯨ ꯄꯦꯔꯠꯁꯦ ꯆꯥꯡ ꯅꯥꯏꯔꯛꯇꯕꯁꯤꯗ ꯀꯤꯔꯛꯏꯅꯤ ꯀꯤꯔꯛꯏꯅꯦ ꯍꯧꯖꯤꯛꯀꯥꯟꯗꯤ ꯁꯥꯔꯚꯤꯀꯦꯜ ꯀꯦꯟꯁꯔꯕꯨ ꯍꯥꯏꯕꯣ ꯕ꯭ꯔꯦꯁ ꯀꯦꯟꯁꯔꯕꯨ ꯍꯥꯏꯕꯣ ꯅꯨꯄꯤ ꯑꯈꯣꯏ ꯑꯩꯈꯣꯏꯁꯦ ꯂꯥꯏꯅꯥ ꯁꯤꯁꯨ ꯖꯥꯠ ꯖꯥꯠ ꯃꯌꯥꯝ ꯊꯣꯛꯂꯛꯇ꯭ꯔꯅꯦ ꯑꯗꯨꯅ ꯌꯥꯝ ꯀꯤ ꯀꯤꯅꯤꯡꯉꯥꯏ ꯑꯣꯏꯌꯦꯕ ꯑꯗꯩꯗꯤ ꯄꯦꯔꯠꯀꯨꯝꯕ ꯇꯧꯕꯗꯣ ꯀꯥꯟꯗꯁꯨ ꯄꯨꯛꯁ ꯁꯦ ꯌꯥꯝ ꯅꯥꯕꯤ ꯑꯗꯩ ꯎꯝ ꯐꯖꯅ ꯆꯥꯡ ꯅꯥꯏꯅ ꯂꯥꯛꯇꯕꯤ ꯑꯩꯅ ꯉꯁꯥꯏ ꯍꯥꯏꯒꯤꯈꯤꯕꯗꯣ ꯊꯥ ꯑꯝꯗ ꯑꯅꯤꯔꯛ ꯍꯦꯛ ꯂꯥꯛꯁꯟꯕꯤꯒꯨꯝꯕ ꯑꯩꯈꯣꯏ ꯃꯥꯍꯣꯏꯁꯨ ꯃꯊꯥ ꯌꯥꯝ ꯁꯥꯔꯦꯕ ꯑꯗꯩ ꯑꯩꯁꯦ ꯑꯇꯣꯞꯄ ꯃꯃꯥꯡꯗ ꯗꯣꯛꯇꯔ ꯑꯇꯣꯞꯄꯁꯨ ꯌꯦꯡꯉꯨꯔꯦꯕ ꯑꯗꯣ ꯌꯦꯡꯉꯨꯔꯁꯨ ꯀꯥꯟꯅꯔꯛ ꯀꯥꯟꯅꯗ꯭ꯔꯦꯕ ꯑꯗ ꯅꯍꯥꯟ ꯅꯪꯒꯤꯗꯣ ꯐꯩ ꯈꯣꯠꯂꯦꯅ ꯍꯥꯏꯕꯗꯣ ꯑꯗꯩ ꯑꯩꯁꯦ ꯑꯝꯇꯪ ꯍꯪꯅꯤꯡꯕ ꯑꯩꯒꯤꯗꯣ ꯃꯃꯥꯡꯗ ꯌꯦꯡꯕꯗꯣ ꯎꯝ ꯃꯣꯏꯅꯗꯤ ꯗꯨꯗꯨꯅꯤ ꯍꯥꯏꯔꯒ ꯍꯤꯗꯥꯛ ꯒꯨꯂꯤ ꯄꯤꯔꯛꯄ ꯑꯗꯨ ꯀꯩꯁꯨꯝ ꯀꯥꯟꯅꯈꯤꯗꯕꯩ ꯃꯑꯣꯡ ꯇꯧꯋꯦꯕ ꯑꯗꯨꯒꯤ ꯑꯁ ꯑꯩꯁꯨ ꯁꯨꯝ ꯀꯤꯔꯛꯑꯦ ꯑꯗꯩ ꯋꯥꯈꯜ ꯋꯥꯔꯤꯁꯤꯁꯨ ꯖꯥꯠ ꯖꯥꯠ ꯑꯗꯩ ꯄꯤ ꯁꯤ ꯑꯣ ꯑꯦꯁ ꯑꯥꯅ ꯍꯧꯖꯤꯛꯀꯥꯟꯁꯦ ꯌꯥꯝ ꯇꯧꯗ꯭ꯔꯅꯦ ꯏꯁꯥ ꯆꯥꯎꯈꯠꯂꯒ ꯃꯥꯏ ꯃꯤꯠꯇ ꯑꯦꯛꯅꯤ ꯊꯣꯛꯄ ꯈꯣꯠꯄ ꯑꯗꯩꯗꯤ ꯍꯨꯃꯥꯡ ꯄꯥꯈꯠꯄꯤ ꯇꯨ ꯀꯩ ꯀꯩꯅꯣ ꯌꯥꯝ ꯍꯥꯏꯗꯥꯏꯅꯦ ꯇꯨ ꯍꯧꯒꯠꯄꯤ ꯍꯥꯏꯕ꯭ꯔꯥ ꯀꯩꯅꯣ ꯌꯥꯝ ꯇꯧꯗꯥꯏꯅꯦ ꯑꯗꯨꯃꯥꯏꯅ ꯃꯌꯥꯝ ꯊꯣꯛꯄꯁꯤꯗ ꯁꯨꯝ ꯈꯪꯗꯦ ꯏꯁꯥꯁꯦ ꯏꯕꯦꯝꯃ ꯁꯤꯒꯨꯝꯕ ꯃꯌꯥꯝꯁꯤꯅꯅꯦ ꯏꯁꯇ꯭ꯔꯦꯁꯄꯨ ꯄꯣꯛꯍꯟꯕꯣ ꯀꯔꯤ ꯍꯣ ꯁꯤꯒꯨꯝꯕ ꯉꯥꯛꯇ ꯇꯧꯕꯁꯤꯗ ꯍꯥꯏꯕꯝꯒ ꯈꯪꯗꯦ ꯑꯩ
ꯍꯣꯏ ꯑꯗꯨꯕꯨꯗꯤꯅꯦ ꯑꯩꯈꯣꯏ ꯑꯗꯨꯃꯥꯏꯅ ꯏꯁꯥ ꯏꯔꯨꯒꯤ ꯇꯧꯐꯝ ꯊꯣꯛꯄ ꯍꯥꯏꯕꯗꯤ ꯑꯅꯥ ꯑꯌꯦꯛ ꯂꯥꯛꯄ ꯈꯣꯠꯄ ꯀꯩꯅꯣ ꯇꯧꯕꯁꯦ ꯆꯥꯡ ꯅꯥꯏ ꯍꯥꯏꯗꯤ ꯑꯦ ꯅꯣꯔꯃꯦꯜ ꯑꯣꯏꯕ ꯄꯣꯠ ꯑꯣꯏꯔꯛꯇꯕꯗꯣ ꯑꯗꯨꯀꯥꯟꯗꯅꯦ ꯋꯥꯈꯜꯁꯨ ꯅꯨꯡꯉꯥꯏꯔꯛꯇꯕꯅꯦ ꯑꯗꯨꯒ ꯋꯥꯈꯜ ꯅꯨꯡꯉꯥꯏꯇꯕꯗꯨꯅꯦ ꯑꯃ ꯏꯇ ꯑꯁꯦꯡꯕꯒꯤ ꯏꯁꯥ ꯅꯨꯡꯉꯥꯏꯇꯕꯁꯨꯅꯦ ꯄꯨꯟꯁꯤꯜꯂꯒ ꯍꯦꯟꯅꯁꯨ ꯑꯃꯨꯛ ꯅꯨꯡꯉꯥꯏꯇꯕꯅꯦꯕ ꯑꯗꯨꯃꯥꯏꯟ ꯇꯧꯕꯅꯦ ꯑꯗꯨꯗꯨꯅꯅꯦ ꯍꯣꯏ ꯅꯪꯒꯤꯗꯣ ꯑꯝꯇꯪ ꯌꯦꯡꯊꯣꯛꯎꯁꯣ ꯌꯦꯡꯊꯣꯛꯑꯒꯅꯦ ꯗꯣꯛꯇꯔꯅ ꯍꯥꯏꯔꯛꯄꯁꯤꯡꯗꯣ ꯃꯊꯪ ꯃꯊꯪ ꯐꯖꯟꯅ ꯇꯧꯔꯒꯅ ꯇꯧꯕꯤꯌꯣ ꯑꯗꯣ ꯏꯃꯥꯟꯅꯕꯤꯅꯦ ꯑꯗꯨꯝ ꯅꯍꯥꯟꯋꯥꯏ ꯗꯩꯍꯧꯅ ꯃꯥꯁꯨꯅꯦ ꯑꯗꯨꯝ ꯌꯦꯡꯉꯛꯄꯥꯗ ꯁꯨꯡꯐ ꯐꯥꯕ ꯉꯝꯗꯦꯕ ꯑꯗꯨ ꯃꯥꯖꯨ ꯍꯟꯗꯛ ꯏꯀꯣꯟ ꯀꯣꯟꯕꯩꯗꯅꯦ ꯅꯥꯏꯌꯦꯅ ꯍꯥꯏꯔꯛꯄ ꯑꯩꯅ ꯀꯩꯀꯩ ꯅꯥꯏꯅꯣꯅ ꯍꯥꯏꯔ ꯃꯥꯗꯤꯅꯦ ꯂꯣꯏ ꯋꯥꯠꯂꯥ ꯂꯩꯔꯝꯃꯦ ꯑꯥꯏꯔꯟꯖꯨ ꯅꯦꯝꯃꯦ ꯍꯥꯏꯕ ꯚꯤꯇꯥꯃꯤꯟꯖꯨ ꯋꯥꯠꯂꯦꯅ ꯍꯥꯏꯔꯛꯄ ꯑꯗꯨꯗꯨꯞ ꯕꯤ ꯄꯤꯁꯨ ꯂꯣ ꯑꯣꯏ ꯕ ꯑꯗꯨꯒ ꯏꯖꯨ ꯋꯥꯠꯄ ꯑꯗꯨꯒꯅꯦ ꯊꯥꯏꯔꯣꯠꯁꯨ ꯑꯃꯨꯛ ꯂꯩꯔꯝꯃꯕ ꯑꯗꯨꯅ
ꯌꯥꯝ ꯊꯤꯅ ꯃꯥꯏꯗꯨꯗꯤ ꯀꯩꯅꯣ ꯇꯧꯔꯦꯗꯅ ꯑꯗꯨꯗꯨꯅꯅꯦ ꯄꯩꯁꯥꯖꯨ ꯌꯥꯝ ꯆꯪꯉꯦ ꯍꯥꯏꯌꯦꯕ ꯇꯦꯁ ꯅꯨꯡ ꯇꯧꯕ ꯈꯣꯠꯄꯗ ꯂꯤꯁꯤꯡ ꯃꯉꯥ ꯇꯔꯨꯛ ꯃꯉꯥ ꯇꯔꯨꯛ ꯆꯪꯉꯦ ꯑꯗꯨꯅ ꯀꯣꯂꯦꯖꯇꯣꯔꯣꯜ ꯀꯩꯀꯥꯖꯨ ꯇꯧꯔꯛꯎ ꯈꯣꯠꯂꯨ ꯀꯥꯏꯅ ꯍꯥꯏꯒꯤ ꯍꯥꯏꯌꯦꯕ ꯑꯗꯨ ꯃꯌꯥꯝꯗꯣ ꯇꯧꯔ ꯊꯥ ꯑꯍꯨꯝ ꯒꯨꯂꯤ ꯆꯥꯎ ꯍꯥꯏꯔꯛꯑꯦꯅ ꯍꯥꯏꯒꯤꯕꯅꯦꯕ ꯑꯗꯨꯅ ꯀꯩ ꯍꯥꯏꯗꯣꯏꯅꯣ ꯈꯪꯗꯦ ꯅꯨꯡꯉꯥꯏꯇꯦ ꯑꯅꯥ ꯑꯌꯦꯛꯀꯤ ꯄꯥꯎ ꯇꯥꯕꯖꯦ ꯍꯥꯏꯖꯕꯋꯥꯅꯤ ꯎꯝ ꯑꯈꯣꯏꯗꯨ ꯍꯨꯖꯤꯛ ꯆꯍꯤꯖꯨ ꯑꯉꯥꯡꯁꯨ ꯑꯣꯏꯁꯜꯂꯛꯇ꯭ꯔꯦꯗꯅ ꯑꯗꯨꯅ ꯆꯍꯤ ꯑꯉꯥꯡ ꯑꯣꯏꯔꯛꯇ꯭ꯔꯀꯥꯟꯖꯤꯗ ꯁꯨꯃꯥꯏꯅꯒ ꯅꯥꯏ ꯈꯣꯠꯂꯤꯒ ꯍꯥꯏꯕꯗꯨ ꯇꯜꯂꯛꯄꯗꯣ ꯌꯥꯝꯅ ꯍꯦꯟꯅ ꯑꯍꯜ ꯂꯃꯟꯖꯨ ꯑꯃꯨꯛ ꯑꯣꯏꯕꯁꯨ ꯅꯠꯇꯥ ꯑꯉꯥꯡ ꯑꯉꯥꯡꯗ ꯑꯉꯥꯡꯂꯁꯨ ꯅꯠꯇꯥꯕꯤ ꯃꯔꯛ ꯁꯥꯔꯛ ꯑꯣꯏꯔꯛꯑꯦꯗꯅ ꯑꯈꯣꯏꯗꯣ ꯑꯗꯨꯗꯨꯅ ꯃꯊꯥ ꯌꯥꯝ ꯁꯥꯔꯦ ꯑꯗꯨ ꯅꯪꯒꯤꯗꯣ ꯈꯔ ꯊꯨꯅ ꯑꯝꯇ ꯌꯦꯡꯊꯣꯛꯍꯧ
ꯍꯣꯏ ꯌꯦꯡꯊꯣꯛꯀꯦ ꯇꯧꯋꯤꯅꯦ ꯑꯗꯨꯅꯦ ꯅꯉꯣꯟꯗ ꯍꯪꯉꯛꯏꯖꯦ ꯑꯗꯣ ꯅꯪꯒꯤꯗꯨꯗꯤ ꯑꯗꯨꯝ ꯍꯧꯗꯣꯛꯈꯤꯗ꯭ꯔꯕ ꯍꯥꯏꯗꯤ ꯑꯗꯨꯝ ꯐꯒ꯭ꯔꯕ ꯅꯠꯇ꯭ꯔꯥ ꯀꯩꯁꯨꯝꯇ ꯇꯧꯒꯤꯗ꯭ꯔꯕ ꯅꯠꯇ꯭ꯔꯣ
ꯍꯣꯏ ꯐꯒꯔꯦ ꯑꯗꯨꯒ ꯑꯗꯨ ꯂꯣꯏꯔꯛꯄꯥꯗ ꯑꯩꯗꯣ ꯍꯛꯆꯥꯡ ꯁꯥꯖꯦꯜꯒꯨꯝꯕ ꯀꯩꯒꯨꯝꯕꯖꯨ ꯌꯥꯝ ꯇꯧꯋꯦꯕꯀꯣ ꯑꯗꯨꯗꯨꯅ ꯑꯗꯨꯝ ꯑꯃꯒ ꯑꯃꯒ ꯃꯇꯦꯡ ꯃꯇꯦꯡ ꯍꯤꯗꯥꯛ ꯒꯨꯂꯤꯗꯨꯖꯨ ꯑꯗꯨꯝ ꯑꯩꯗꯣ ꯍꯥꯏꯗꯤ ꯌꯦꯡꯕꯒꯤ ꯈꯣꯠꯄꯒꯤꯗꯣ ꯁꯔꯀꯥꯔꯒꯤꯗ ꯌꯦꯡꯒꯕꯅꯤꯅ ꯌꯥꯝ ꯆꯪꯗ꯭ꯔꯦꯗꯅ ꯑꯗꯨꯃꯥꯏꯟ ꯇꯧꯔꯒꯅꯦ ꯎꯝ ꯆꯥꯡ ꯅꯥꯏꯅ ꯆꯥꯎ ꯍꯥꯏꯕꯖꯤꯡꯗꯨꯖꯨ ꯂꯣꯏ ꯆꯥꯔꯦ ꯑꯗꯨꯒ ꯁꯨꯝ ꯑꯗꯨꯃꯥꯏꯟ ꯇꯧꯔꯒꯅꯦ ꯍꯤꯁ ꯍꯛꯆꯥꯡ ꯁꯥꯖꯦꯜꯖꯨ ꯈꯔ ꯈꯔ ꯇꯧꯔꯦ ꯑꯩꯗꯣ ꯑꯥ ꯍꯥꯏꯗꯤ ꯏꯁꯥꯗꯣ ꯑꯗꯨꯝ ꯃꯇꯦꯡ ꯃꯇꯦꯡ ꯑꯣꯏꯅꯅꯕꯅ ꯍꯥꯏꯔꯒ ꯑꯗꯨꯃꯥꯏꯟ ꯇꯧꯔ ꯑꯗꯨ ꯌꯥꯝ ꯐꯔꯦ ꯑꯗꯨꯅꯅꯦ ꯀꯩꯅꯣꯗꯨꯗ ꯑꯩꯅ ꯍꯥꯏꯔꯤꯕ ꯃꯐꯝꯗꯣ ꯑꯗꯨꯗꯅꯦ ꯍꯥꯏꯐꯦꯠꯇꯪ ꯌꯦꯡꯉꯨꯁꯣꯅꯦ ꯅꯪꯁꯨ ꯆꯥꯟꯅꯕ ꯌꯥꯏ ꯑꯗꯨꯒ ꯃꯣꯏꯅ ꯇꯦꯁ ꯅꯨꯡ ꯇꯧꯔꯣ ꯈꯣꯠꯂꯣ ꯍꯥꯏꯕꯅꯦꯕ ꯑꯗꯨꯖꯤꯡꯗꯨ ꯇꯧꯕꯤꯔꯒꯅꯦ ꯃꯣꯏꯅ ꯍꯥꯏꯕꯗꯣ ꯐꯖꯅ ꯏꯟꯕꯀꯥꯟꯗ ꯑꯗꯨꯝꯗꯤ ꯑꯩꯒꯤꯗꯤ ꯐꯒꯔꯦꯒ ꯌꯥꯝꯅ ꯂꯨꯕ ꯑꯣꯏꯗꯕꯩꯔꯥ ꯀꯩꯒꯤꯅꯣ ꯆꯥꯅꯔꯨꯕꯩꯔꯗꯤ ꯈꯪꯗ꯭ꯔꯦ ꯑꯗꯨꯃꯥꯏꯟ ꯇꯧꯋꯦ
ꯑꯗꯣ ꯅꯪꯒꯤ ꯍꯧꯖꯤꯛꯀꯤꯗꯣ ꯁꯔꯀꯥꯔꯗ ꯑꯣꯏꯕꯅꯤꯅ ꯄꯩꯁꯥꯗꯣ ꯍꯥꯏꯗꯤ ꯇꯦꯁ ꯅꯨꯡ ꯇꯧꯋꯦ ꯈꯣꯠꯂꯦꯅ ꯍꯥꯏꯗ꯭ꯔꯅꯦ ꯑꯗꯨ ꯇꯦꯁ ꯅꯨꯡ ꯇꯧꯕꯅ ꯄꯩꯁꯥꯗꯣ ꯏꯆꯪ ꯆꯪꯗꯕ꯭ꯔꯥ ꯅꯠꯇ꯭ꯔꯒ ꯑꯗꯨꯝ ꯑꯗꯤ ꯄ꯭ꯔꯥꯏꯚꯦꯠꯀ ꯑꯗꯨꯝ ꯄꯩꯁꯥꯗꯣ ꯃꯥꯟꯅꯕ꯭ꯔꯥ ꯑꯗꯩꯗꯤ ꯅꯪ ꯍꯥꯏꯗꯤ ꯇꯤꯛꯀꯦꯠ ꯀꯩ ꯀꯩ ꯀꯛꯄ ꯈꯣꯠꯄ ꯑꯗꯨꯝ ꯍꯧꯖꯤꯛꯀꯥꯟꯗꯤ ꯄ꯭ꯔꯥꯏꯚꯦꯠ ꯑꯝꯗ ꯇꯤꯀꯦꯠ ꯀꯛꯄꯁꯦ ꯑꯗꯨꯝ ꯄꯩꯁꯥꯖꯦ ꯌꯥꯝꯃꯦꯗꯅꯀꯣ ꯑꯗꯣ ꯎꯝ ꯒꯣꯔ ꯁꯔꯀꯥꯔꯒꯤꯅ ꯑꯃꯨꯛ ꯀꯌꯥꯃꯨꯛꯀꯤ ꯍꯥꯏꯗꯤ ꯅꯦꯝꯕ ꯑꯣꯔ ꯑꯗꯨꯝꯕꯗꯣ ꯈꯔ ꯍꯥꯏꯔꯛꯎꯅꯦ ꯇꯦꯁ ꯅꯨꯡꯒꯤ ꯑꯩꯖꯨ ꯄꯩꯁꯥꯗꯣ ꯈꯔ ꯂꯥꯡꯖꯜꯂꯒ ꯆꯠꯄꯗꯣ ꯈꯔ ꯄꯥꯏꯔ ꯆꯠꯇ꯭ꯔꯗꯤ ꯌꯥꯝ ꯆꯪꯗꯦ ꯍꯥꯏꯔꯗꯤ ꯌꯥꯝ ꯄꯥꯏꯗꯕꯤ ꯆꯠꯇꯣꯏꯅꯤꯗꯅ
ꯍꯣꯏ ꯁꯔꯀꯥꯔꯒꯤꯗꯨꯕꯨꯗꯤ ꯇꯤꯛꯀꯦꯠ ꯀꯛꯄꯗ ꯂꯨꯄꯥ ꯀꯨꯟ ꯈꯛꯇꯪ ꯑꯣꯏꯔꯅꯤꯗꯅ ꯌꯦꯡꯕꯒꯤꯗꯣ ꯑꯗꯣ ꯇꯦꯁꯇꯣ ꯃꯣꯏꯒꯤꯗ ꯂꯣꯏ ꯇꯧꯕ ꯌꯥꯗꯒꯨꯝ ꯇꯧꯕꯅꯦꯕ ꯑꯗꯨꯗꯨꯅꯅꯦ ꯑꯗꯨꯝ ꯂꯤꯁꯤꯡ ꯃꯉꯥꯃꯨꯛꯀ ꯄꯥꯏꯔꯗꯤ ꯑꯗꯨꯝ ꯀꯣꯟꯅꯔꯅꯤꯗ ꯑꯍꯥꯟꯕ ꯆꯠꯄꯒꯤꯗꯤ
ꯌꯥꯝꯗꯤ ꯌꯥꯝꯃꯤ ꯄꯣꯠꯅꯤꯅ ꯍꯤꯗꯥꯛ ꯒꯨꯂꯤ ꯂꯩꯌꯣ ꯈꯣꯠꯂꯣ ꯑꯃꯨꯛ ꯍꯥꯏꯔꯛꯀꯅꯤ ꯌꯦꯡꯉꯨꯔꯥꯃꯤꯅ ꯀꯣ ꯑꯗꯨꯝ ꯈꯔꯗꯤ ꯆꯪꯉꯥꯅꯤ
ꯍꯣꯏ ꯍꯤꯗꯥꯛ ꯒꯨꯂꯤ ꯗꯣ ꯑꯗꯨꯗꯩꯖꯨ ꯑꯗꯨꯝ ꯆꯥꯎꯔꯥꯛꯄꯗꯤ ꯀꯣꯟꯅꯔꯅꯤꯗ ꯑꯗꯨꯗꯒꯤ ꯌꯥꯝ ꯀꯩꯁꯨ ꯍꯥꯞꯄꯔꯣꯏꯕ ꯍꯤꯗꯥꯛ ꯒꯨꯂꯤꯒ ꯄꯨꯟꯅꯒꯅꯦꯕ ꯑꯩꯅ ꯍꯥꯏꯗꯣ ꯑꯍꯥꯟꯕꯒꯤ ꯑꯣꯏꯅꯗꯤ ꯑꯗꯨꯒ ꯅꯪꯒꯤꯗꯨꯅ ꯌꯥꯝꯅ ꯍꯦꯟꯅ ꯇꯦꯠ ꯑꯇꯩꯁꯨ ꯁꯣꯛꯄ ꯈꯣꯠꯄ ꯑꯣꯏꯔꯕꯕꯨꯗꯤ ꯃꯈꯥ ꯇꯥꯅ ꯃꯣꯏ ꯇꯦꯁ ꯑꯅꯤꯔꯛ ꯑꯍꯨꯝ ꯂꯧꯊꯣꯛꯅ ꯇꯧ ꯈꯣꯠꯂꯣ ꯍꯥꯏꯕꯅꯦꯕ ꯑꯗꯨ ꯑꯣꯏꯔꯗꯤ ꯄꯩꯁꯥ ꯈꯔ ꯌꯥꯝꯅꯕꯨꯗꯤ ꯆꯪꯉꯅꯤ
ꯎꯝ ꯑꯗꯣ ꯑꯩꯁꯨ ꯍꯛꯆꯥꯡ ꯁꯥꯖꯦꯜꯗꯣ ꯑꯗꯨ ꯌꯦꯡꯊꯣꯛꯑꯒ ꯍꯛꯆꯥꯡ ꯁꯥꯖꯦꯜꯁꯨ ꯐꯖꯅ ꯇꯧꯊꯣꯛꯑꯒꯦ ꯑꯗꯩ ꯄꯣꯠꯁꯨꯨ ꯍꯥꯏꯗꯤ ꯑꯣꯔꯒꯥꯅꯤꯛ ꯑꯣꯏꯕ ꯑꯗꯩꯗꯤ ꯑꯥ ꯐ꯭ꯔꯦꯁ ꯀꯩ ꯀꯩ ꯂꯩꯗꯅꯀꯣ ꯁꯨꯝ ꯆꯥꯕ ꯌꯥꯕ ꯆꯝꯐꯨꯠ ꯀꯨꯝꯕ ꯑꯗꯨꯝꯕ ꯈꯔ ꯆꯥꯅꯕ ꯈꯣꯠꯅꯕ ꯑꯩꯁꯨ ꯍꯣꯠꯅꯔꯒꯦ ꯆꯤꯟꯖꯥꯛ ꯇ ꯑꯥꯌꯥꯝꯕ ꯁꯦꯝꯅꯕ ꯑꯗꯨꯒ ꯏꯁꯥꯁꯨ ꯌꯥꯔꯤꯉꯩ ꯍꯨꯃꯥꯡ ꯀꯩꯀꯩ ꯈꯔ ꯇꯥꯍꯜꯂ ꯗꯤ ꯋꯥꯛ ꯑꯥꯎꯠ ꯇꯧꯔꯗꯤ ꯈꯔ ꯐꯒꯠꯂꯤꯗꯅ ꯑꯗꯨꯃꯥꯏꯅ ꯌꯦꯡꯒꯦ ꯅꯪꯅ ꯍꯥꯏꯒꯨꯝꯗꯅ ꯑꯗꯨꯅ ꯐꯗꯧ ꯃꯥꯟꯖꯜꯂꯛꯑꯦ ꯑꯩꯁꯨ
ꯍꯣꯏ ꯌꯦꯡꯉꯣ ꯑꯗꯣ ꯍꯥꯏꯗꯤ ꯗꯣꯛꯇꯔꯗꯨꯁꯨ ꯑꯗꯨꯝ ꯍꯪꯉꯣꯕ ꯑꯩ ꯀꯔꯤ ꯀꯔꯤ ꯇꯧꯕ ꯌꯥꯏ ꯍꯥꯏꯗꯤ ꯁꯤꯒꯤ ꯍꯤꯗꯥꯛ ꯂꯥꯡꯊꯛ ꯇꯧꯕ ꯈꯣꯠꯄ ꯂꯥꯏꯌꯦꯡꯕꯁꯦ ꯑꯁꯤ ꯈꯛꯇ ꯅꯠꯇꯕꯤꯗ ꯂꯅꯥꯏ ꯑꯣꯏꯅ ꯅꯪꯅ ꯆꯥꯕ ꯊꯛꯄꯗ ꯑꯣꯏꯔꯁꯨꯁꯨ ꯑꯗꯩ ꯍꯛꯆꯥꯡ ꯁꯥꯖꯦꯜꯃꯛꯇ ꯑꯣꯏꯔꯁꯨ ꯀꯔꯤ ꯀꯔꯤ ꯇꯧꯕ ꯌꯥꯏ ꯍꯥꯏꯕꯗꯨ ꯑꯗꯨꯝ ꯍꯪꯉꯧ ꯃꯣꯏ ꯑꯗꯨꯝ ꯇꯥꯛꯂꯛꯄꯅꯦꯕ ꯑꯃꯥꯏꯅ ꯇꯧꯔꯒ ꯇꯧꯊꯣꯛꯑꯣ
ꯍꯣꯏ ꯍꯣꯏ ꯌꯥꯝ ꯅꯨꯡꯉꯥꯏꯔꯦ ꯑꯗꯨꯗꯤ ꯑꯗꯨꯗꯤ ꯊꯝꯃꯒꯦꯀꯣ ꯑꯩ ꯑꯃ ꯌꯦꯡꯊꯣꯛꯑꯒ ꯑꯃꯨꯛ ꯐꯥꯎ ꯍꯧꯔꯛꯑꯒꯦ
ꯍꯣꯏ ꯍꯣꯏ
ꯎꯝ ꯎꯝ